ꯍꯕꯅꯤ ꯑꯗꯣ ꯊꯝꯕꯅꯦ
ꯎꯝ ꯎꯝ
ꯀꯩꯔꯣ ꯉꯁꯥꯏ ꯏꯕꯥꯅꯤ ꯍꯥꯏꯔꯒ ꯂꯩꯕꯗꯣ
ꯄꯤꯝꯄꯜꯁꯀꯤ ꯋꯥꯅꯤꯗ ꯁꯛ ꯑꯩ ꯑꯩ ꯁꯛ ꯈꯤꯕꯒꯤ ꯋꯥꯅꯤꯗ ꯑꯗꯨꯒ ꯅꯪ ꯁꯛ ꯐꯖꯕꯒꯤ ꯋꯥ
ꯑꯩꯒꯤ ꯅ ꯀꯣꯡꯁꯦ ꯌꯥꯝꯅ ꯆꯥꯎꯔꯦ
ꯊꯦꯡꯕ ꯍꯥꯏꯔꯒ ꯅꯪꯗꯤ ꯅꯣꯛꯑꯦ ꯑꯁꯦꯡꯕꯅꯦ ꯅꯪ ꯅꯪ ꯅꯪ ꯐꯖꯩꯕ ꯍꯣꯏ
ꯑꯁꯤꯕ ꯍꯥꯏꯔꯒ ꯑꯁ ꯌꯥꯝ ꯁꯥꯢ
ꯗꯣ ꯐ ꯐꯖ ꯊꯣꯛꯄꯅꯦ ꯍꯔ ꯍꯔꯥꯎꯑꯣ ꯅꯣꯛꯑꯣ
ꯑꯁ ꯀꯗꯥꯢꯗꯒꯤ ꯍꯔꯥꯎꯅꯤꯉꯥꯏ ꯃꯇꯝ ꯒꯤꯗꯤ ꯌꯥꯎꯗꯦ ꯃꯇꯝ ꯂꯩꯇꯦ ꯀꯔꯤ ꯀ꯭ꯔꯤꯝ ꯀ꯭ꯔꯤꯝ ꯁꯤꯖꯤꯟꯅꯔꯒ ꯂꯩꯥꯕꯅꯣ ꯅꯣꯏꯗꯤ
ꯀ꯭ꯔꯤꯝ ꯑꯝꯇ ꯁꯤꯖꯤꯟꯅꯗꯦ ꯅꯪ ꯑꯩ ꯑꯁꯦꯡꯕ ꯍꯥꯏꯔꯒ ꯊꯥꯖꯔꯣꯏꯀꯣ
ꯅꯍꯥꯅꯦꯅ ꯐꯦꯁ ꯋꯥꯁ ꯀꯨꯝꯕ ꯀꯩꯅꯣ ꯑꯣꯔꯗꯔ ꯇꯧꯔꯒ ꯃꯥꯃꯥ ꯒꯨ ꯎꯝ
ꯑꯣ ꯑꯗꯣ ꯐꯦꯁ ꯋꯥꯁ ꯅꯠꯇꯦ ꯑꯗꯣ ꯑꯩ ꯁꯝ ꯀꯦꯟꯃꯟꯕꯒꯤ ꯀꯣ ꯑꯩ ꯏꯆꯥ ꯂꯩꯕꯒꯤ ꯁꯝꯁꯨ ꯀꯦꯟꯕ ꯍꯧꯔꯦꯕ ꯑꯗꯨꯒꯤ ꯑ ꯍꯦꯌꯔ ꯁꯦꯔꯝꯒ ꯍꯦꯌꯔ ꯁꯝꯄꯨ ꯈꯛꯇꯅꯦ ꯐꯦꯁꯀꯤ ꯅꯠꯇꯦ ꯃꯥꯢꯒꯤ ꯅꯠꯇꯦꯕ
ꯑꯩꯈꯣꯏꯁꯨꯅꯦ ꯗꯦꯟꯗ꯭ꯔꯥꯐ ꯂꯩꯕꯒ ꯁꯝ ꯍꯦꯔꯄꯣ ꯌꯥꯝ ꯇꯧꯋꯦ ꯑꯗꯨ ꯁꯝ ꯀꯦꯟꯕꯒ ꯀꯩ ꯀꯩꯅ ꯐꯕ꯭ꯔꯥ ꯍꯥꯏꯕꯗꯣ ꯍꯥꯏꯔꯛꯑꯣꯅꯦ
ꯑꯁ ꯑꯩꯗꯤ ꯐꯕ꯭ꯔꯥ ꯐꯠꯇꯕ꯭ꯔꯥꯁꯨ ꯈꯪꯗ꯭ꯔꯦꯗ ꯑꯗꯨꯝ ꯀꯦꯜꯂꯦꯅ ꯑꯗꯨ ꯁꯤꯖꯤꯟꯅꯔꯁꯨ ꯀꯣ ꯈꯪꯗ꯭ꯔꯦ
ꯌꯥꯗ꯭ꯔꯦ ꯁꯝꯄꯨꯁꯦ ꯑꯗꯨꯒꯤ ꯅꯍꯥꯟꯒꯤ ꯑꯣꯅꯤꯌꯟꯁꯒꯤꯗꯣ ꯑꯣꯜꯄꯥ ꯑꯃ ꯄꯤꯕꯗꯣ ꯑꯗꯨ ꯁꯤꯖꯤꯟꯅꯔꯒ ꯂꯩꯕꯅꯦꯕ ꯑꯗꯣ ꯉ ꯁꯤꯁꯦ ꯑꯃꯨꯛꯀ ꯗꯦ ꯌꯥꯝ ꯃꯥꯟꯕꯒꯤ ꯑꯗꯨꯒ ꯁꯝꯁꯨ ꯌꯥꯝ ꯐ꯭ꯔꯤꯖꯤ ꯑꯣꯏꯕ ꯗ꯭ꯔꯥꯏ ꯑꯣꯏꯕꯗꯣ ꯑꯗꯣ ꯇꯧꯕꯒꯤ ꯉꯁꯤꯁꯨ ꯃꯣꯢ ꯐꯇꯣꯞ ꯇ꯭ꯔꯥꯏ ꯇꯧꯒꯦ ꯍꯥꯏꯅ꯭ꯔꯣ ꯗꯣꯞꯇꯣ ꯂꯩꯔꯒ ꯂꯥꯛꯄꯅꯦ ꯑꯗꯣ ꯍꯅꯦ ꯌꯦꯡ
ꯗꯣ ꯗꯣꯚꯗꯣ ꯑꯩꯒꯤ ꯗꯤ ꯑꯁ ꯗꯦꯟꯗ꯭ꯔꯥ ꯌꯥꯝ ꯂꯩꯗ
ꯅꯍꯥꯟꯁꯨ ꯑꯩꯒꯤ ꯗꯣꯐꯇꯣ ꯑꯩꯒꯤ ꯄꯛꯇꯦꯕ ꯑꯗꯨ ꯑꯣꯏꯔꯁꯨꯨ ꯀ ꯌꯦꯡꯒꯦ ꯇ꯭ꯔꯥꯏ ꯇꯧꯒꯦ ꯍꯥꯏꯅ ꯂꯧꯧꯕꯅꯦ ꯈꯪꯗꯦ ꯌꯦ ꯃꯔ
ꯌꯦꯡꯒ ꯐꯔꯗꯤ ꯑꯩꯒꯤ ꯁꯨ ꯍꯥꯏꯔꯛꯎꯀꯣ
ꯍ ꯑꯁ ꯁ ꯍꯣꯂ ꯑꯗꯨ ꯃꯥ ꯍꯥꯏ ꯇꯕꯦ
ꯎꯝ ꯂꯣꯏꯅ ꯇ꯭ꯔꯥꯏ ꯇꯧ ꯑꯁ ꯑꯩꯈꯣꯏꯒꯤ ꯁꯝꯅꯤꯀꯣ ꯀꯦꯂꯗꯤ ꯁꯝ ꯂꯩꯗꯕꯁꯦ ꯁꯛꯁꯨ ꯊꯤꯕꯅꯦꯀꯣ ꯑꯩ
ꯑꯗꯨꯅꯦꯝ ꯁꯝ ꯐꯔꯗꯤꯀꯣ ꯁꯛꯁꯨ ꯐꯖꯊꯣꯛꯑꯦꯕ ꯑꯗꯣ ꯁꯝꯅꯅꯦꯕ ꯑꯗꯣ ꯑꯩꯈꯣꯏ ꯑꯩꯈꯣꯏ ꯁꯝꯁꯤꯗꯤ ꯀꯦꯟꯂꯒ ꯗ꯭ꯔꯥꯏ ꯌꯥꯝ ꯇꯧꯔꯒ ꯀꯩ ꯍꯥꯏꯗꯣꯏꯅꯣ ꯏꯁꯇ꯭ꯔꯦꯠꯁꯨ ꯇꯧꯗꯦ ꯑꯗꯨꯒꯤ ꯑꯁ ꯌꯥꯗꯦ ꯁꯇꯥ ꯇꯧꯅꯤ ꯉꯁꯨ
ꯅꯪꯒꯤ ꯁꯝꯅ ꯈꯔ ꯐꯩꯅ ꯑꯩꯉꯣꯟꯗꯒꯤ ꯍꯦꯟꯅ ꯑꯁ
ꯑꯁ ꯌꯥꯗ꯭ꯔꯦ ꯌꯥꯗ꯭ꯔꯦ ꯏꯝꯐꯥꯜꯒꯤ ꯏꯁꯤꯡ ꯏꯁꯤꯡꯁꯦ ꯌꯥꯗ꯭ꯔꯦ ꯍꯥꯔꯠ ꯋꯥꯇꯔ ꯑꯣꯏꯕꯅꯤꯅ ꯈꯨꯟꯒꯤ ꯏꯁꯤꯡꯗꯣ ꯑꯩꯁꯦ ꯀꯂꯛ ꯅ ꯂꯣꯏꯔꯦ ꯑ ꯈꯜꯒ
ꯀꯅꯥꯅ ꯒꯦꯁ ꯃꯃꯟꯗꯣ ꯌꯥꯝ ꯇꯥꯡꯕ ꯀꯥꯟꯗ ꯀꯅꯥꯅ ꯏꯁꯤꯡꯗꯣ ꯕꯣꯏꯜ ꯇꯧꯔ ꯏꯁꯤꯡ ꯐꯥꯎ ꯕꯣꯏꯜ ꯇꯧꯔ ꯊꯛꯅꯤꯡꯉꯥꯏ ꯐꯥꯎꯕ ꯕꯜ ꯇꯧꯗꯦ
ꯅꯣꯏꯗꯣ ꯏꯂꯦꯛꯇ꯭ꯔꯤꯛꯀꯤ ꯏꯟꯗꯛꯁꯟꯒꯨꯝꯕꯗꯣ
ꯑ ꯌꯥꯗꯗꯨꯁꯨꯣ ꯌꯥꯗ ꯌꯨꯝꯕꯨꯅ ꯌꯥꯗꯦ
ꯑꯣ ꯄꯩꯁꯥ ꯄꯤꯔꯒ ꯊꯣꯡꯕ ꯌꯥꯏꯅꯦ
ꯀꯗꯥꯦ ꯄꯩꯁꯥ ꯑꯦ ꯁꯥ ꯇꯤꯡꯅꯤꯡꯒꯦ
ꯦꯁꯅ ꯐꯥꯕ꯭ꯔꯅꯦ ꯑꯗꯨꯗꯤ
ꯒꯦꯁꯇꯁꯨ ꯏꯁꯤꯡꯗꯣ ꯍꯣꯏ ꯑꯗꯨ ꯒꯦꯁꯁꯨ ꯃꯃꯜ ꯌꯥꯝ ꯋꯥꯡꯈ꯭ꯔꯦ ꯃꯤꯁꯤꯡꯤꯡ ꯑꯅꯤꯒ ꯆꯥꯇꯔꯨꯛ ꯆꯥꯇ꯭ꯔꯦꯠꯔ ꯑꯣꯏꯔꯝꯒꯅꯤ ꯍꯒꯦ ꯂꯣꯏꯅꯃꯛ ꯄꯣꯠꯆꯁꯤꯡꯁꯦ ꯂꯣꯏꯃꯛ ꯄꯩꯁꯥ ꯃꯥꯥꯁꯦ ꯑꯗꯨꯝ ꯄꯣꯠ ꯆꯩꯒꯤ ꯃꯃꯜꯁꯤꯡꯁꯦ ꯍꯦꯟꯒꯠꯄꯒꯤ ꯌꯥꯗ꯭ꯔꯦꯅꯦ
ꯍꯣꯏ ꯑꯩꯈꯣꯏꯗꯤ ꯂꯥꯏꯔꯕꯅꯤꯅꯀꯣ ꯍꯦꯟꯒꯠꯂꯗꯤ ꯑꯗꯨꯝ ꯁꯤꯕ ꯇꯥꯔꯦ ꯑꯩꯈꯣꯏꯗꯤ
ꯑꯁ ꯈꯟꯗ ꯂꯥꯛꯏꯕꯁꯤꯡꯗꯤ ꯄꯣ꯭ꯂꯦꯝ ꯂꯩꯇꯦ ꯀꯩꯁꯨ ꯀꯩꯁꯨ ꯋꯥꯅꯤꯡꯉꯥꯏ ꯂꯩꯇꯦꯕ ꯈꯨꯟꯗ ꯂꯩꯕꯁꯤꯡꯗꯤ
ꯅꯪꯁꯨ ꯈꯨꯟꯗ ꯂꯩꯅꯤꯡꯉꯥꯏ ꯑꯃꯨꯛ ꯑꯃꯨꯛ ꯀꯣꯏꯔꯛꯈ꯭ꯔꯣ ꯍꯌꯦꯡ
ꯦ ꯑꯗꯗꯤ ꯒꯔꯤꯗ ꯁꯀꯣꯠ ꯌꯥꯎ ꯀꯥꯏ ꯎ ꯄꯨꯨꯅꯤꯒ ꯂꯅꯤ
ꯁ꯭ꯀꯨꯣꯔꯗ ꯍꯥꯏꯈꯜꯂꯔꯥ ꯑꯩ
ꯍꯥꯏꯕꯤꯌꯨꯅꯦ ꯍꯥꯏꯕꯤꯌꯨ ꯅꯪꯇꯤ ꯅꯪꯒꯤ ꯄꯋꯥꯔ ꯂꯩꯔꯗꯤ ꯍꯥꯏꯕꯤꯔꯗꯤ ꯑꯁꯦꯡ ꯃꯈꯨꯟꯒꯤꯁꯤꯡꯗꯣ
ꯑ
ꯁꯤꯖꯤꯟꯅꯟꯅꯤꯡꯉꯦ ꯌꯥꯝ ꯐ꯭ꯔꯦꯁ ꯑꯣꯏꯔꯒ ꯌꯥꯝ ꯀꯩ ꯍꯥꯏꯗꯅ ꯄꯨꯔꯥ ꯄꯤꯌꯣꯔꯅꯤꯅ ꯅꯦꯆꯔꯦꯜꯅꯤꯅ ꯈꯨꯟꯒꯤꯗꯤ ꯊꯥꯛꯄꯁꯨ ꯑꯗꯨꯅ ꯍꯦꯟꯅ ꯍꯥꯎꯋꯦꯗꯣ ꯑꯩꯁꯦ ꯏꯝꯐꯥꯜꯒꯤ ꯏꯁꯤꯡ ꯁꯤꯒꯤ ꯀꯦꯃꯤꯀꯦꯜ ꯈꯛꯇ ꯊꯝꯕꯅꯤꯅ ꯀꯩ ꯍꯥꯏꯗꯣꯏꯔꯥ ꯊꯛꯄ ꯀꯥꯟꯗꯁꯨ ꯑꯩꯈꯣꯏꯗ ꯀꯩ ꯍꯥꯏꯗꯣꯏꯔꯣ
ꯏꯁꯥ ꯐꯠꯇꯕ ꯀꯩꯅꯣ ꯃꯍꯥꯎꯁꯨ ꯂꯩꯇꯕ
ꯑꯗꯨ ꯑꯗꯨꯒꯤꯅꯦꯦ ꯈꯨꯟꯗꯒꯤ ꯏꯁꯤꯡ ꯏꯁꯤꯡ ꯕꯣꯇꯜ ꯑꯃ ꯊꯥꯔꯛꯑꯣꯅꯦ
ꯑꯣ ꯊꯥꯔꯒꯦ ꯀ ꯍꯕ ꯒꯥꯔꯤ ꯑꯃꯗꯀꯣ
ꯍꯣꯏ ꯏꯝꯐꯥꯜꯗ ꯂꯥꯛꯀꯦ ꯍꯥꯏꯕ ꯃꯤꯁꯤꯡꯕꯨ ꯊꯥꯔꯛꯑꯑꯣꯅꯦ ꯂꯤꯇꯔ ꯑꯃ ꯁꯤ ꯌꯥꯏ
ꯑꯁ ꯑꯃ ꯑꯣ ꯍꯣꯏ ꯍꯣꯏ ꯍꯌꯦꯡꯅ ꯍꯪꯆꯤꯠꯂ ꯊꯥꯔꯛꯀꯦꯀꯣ꯫ ꯁꯦꯡꯕꯥ꯫
ꯊꯥꯔꯛꯑꯣ ꯊꯥꯔꯛꯄ ꯌꯥꯔꯗꯤ ꯑꯁꯦꯡꯕ ꯊꯛꯅꯤꯡꯕꯅ ꯂꯣꯏꯔꯗꯤ꯫ ꯑꯗꯨꯒ ꯑꯁ ꯎꯝ ꯇꯨ꯫ ꯍꯩꯅꯎꯁꯨ ꯆꯥꯅꯤꯡꯉꯦ ꯍꯩꯈꯥꯁꯨ ꯆꯥꯅꯤꯡꯉꯦ ꯂꯤꯆꯤꯁꯨ ꯆꯥꯅꯤꯡꯉꯦ ꯑꯁ ꯂꯣꯏ
ꯍꯩꯈꯥꯗꯤ ꯎꯗꯦ ꯑꯗꯣ ꯂꯤꯆꯤ ꯗꯤ ꯃ꯭ꯔꯛ ꯃ꯭ꯔꯛꯇ ꯆꯥꯕ ꯐꯪꯉꯦ꯫ ꯑꯩꯈꯣꯏ ꯑꯕꯣꯛ ꯑꯕꯣꯛ ꯈꯣꯏꯒꯤ ꯂꯩꯕꯅꯤꯅꯀꯣ ꯃꯊꯛꯇ ꯑꯗꯣ ꯑꯣ꯫
ꯎꯝ ꯅꯍꯥꯟ ꯂꯥꯁ ꯌ꯭ꯔꯁꯨ ꯆꯥꯕ ꯐꯪꯗꯦ ꯍꯟꯗꯛꯁꯨ ꯍꯟꯗꯛ ꯆꯍꯤꯁꯨ ꯆꯥꯕ ꯐꯪꯗꯦ ꯑꯁ ꯍꯩꯈꯥꯕꯨꯁꯨ ꯆꯥꯕ ꯐꯪꯗꯦ ꯌꯥꯝ ꯃꯤꯁ ꯇꯧꯋꯦ ꯑꯩꯈꯣꯏꯒꯤ ꯍꯩꯁꯦ꯫
ꯍꯩꯈꯥ ꯍꯩꯈꯥꯗꯤ ꯆꯥꯕ ꯐꯪꯗꯦꯗ꯫ ꯍꯩꯈꯥꯗꯤ ꯂꯩꯇꯦ ꯍꯩꯅꯎ ꯂꯩꯌꯦ ꯂꯤꯆꯤ ꯂꯩꯌꯦ꯫ ꯅꯈꯣꯏ ꯅꯈꯣꯏꯗ ꯅꯣꯏ ꯃꯣꯏ ꯅꯣꯏ ꯃꯃꯥ꯫ ꯍꯣꯏꯗ ꯅꯤꯕ ꯆꯠꯁꯤꯔꯥ ꯈꯪꯗꯦ ꯆꯥꯅꯤꯡꯕꯒꯤ꯫
ꯍꯣꯏ ꯑꯗꯨ ꯂꯥꯛꯑꯒ ꯑꯗꯨꯝ ꯀꯣꯏꯔꯛꯑꯒ꯫ ꯆꯥꯒꯦ ꯍꯥꯏꯅ ꯍꯥꯏꯌꯨꯅꯦ ꯑꯦꯁ ꯑꯩꯈꯣꯏꯒꯤ ꯍꯩꯈꯥꯗꯤꯀꯣ꯫ ꯑꯩꯈꯣꯏꯒꯤ ꯅꯛꯅꯕ ꯌꯨꯝꯁꯤꯡꯒꯤ ꯑꯉꯥꯡꯁꯤꯡꯅ ꯑꯗꯨꯝ꯫ ꯃꯣꯏꯅ ꯆꯥꯅꯤꯡꯕ ꯃꯇꯝꯗ ꯆꯥꯕ꯫
ꯑꯉꯥꯡ ꯑꯉꯥꯡ ꯃꯣꯔꯥ ꯅꯠ ꯌꯦꯂꯣꯔꯥ꯫
ꯑꯉꯥꯡꯕꯗꯨꯅꯦ ꯍꯥꯎꯕꯗꯨꯅꯦ꯫ ꯌꯦꯜꯂꯣꯗꯤ ꯌꯥꯝ ꯍꯥꯎꯇꯦꯅ ꯀꯩ ꯍꯥꯏꯗꯣꯏꯔꯥ ꯌꯥꯝ ꯈꯔ ꯈꯥꯏꯅ ꯑꯉꯥꯡꯕꯗꯨꯗꯤ꯫ ꯑꯩ ꯊꯨꯝꯒ ꯃꯔꯣꯛ ꯃꯦꯞꯄꯒ ꯆꯥꯕꯗꯣ ꯌꯥꯝ ꯍꯥꯎꯋꯦꯅ ꯑꯗꯨ꯫
ꯄ꯭ꯔꯦꯝ ꯄ꯭ꯔꯦꯝ ꯂꯧꯔꯒꯀꯣ ꯑꯁ ꯆꯥꯅꯤꯡꯉꯦ꯫ ꯍꯩ꯫ ꯍꯩ ꯆꯥꯅꯤꯡꯉꯦ꯫ ꯍꯌꯦꯡꯗꯤ ꯄꯨꯡ ꯀꯌꯥꯗ ꯍꯧꯒꯠꯂꯅꯤ ꯑꯃꯨꯛ꯫ ꯄꯨꯡ ꯀꯌꯥ ꯇꯨꯝꯃꯅꯤ ꯍꯧꯖꯤꯛ꯫
ꯇꯨꯝꯕꯗꯤ ꯍꯥꯏꯒꯅꯨ ꯊꯦꯡꯅ ꯇꯨꯝꯃꯦ ꯊꯦꯡꯅ ꯍꯥꯎꯒꯠꯂꯦ ꯊꯦꯡꯅ ꯌꯥꯍꯥꯎ ꯊꯦꯡ ꯍꯥꯏꯕꯗꯣ ꯑꯩꯅꯦ꯫
ꯅꯨꯡꯉꯥꯏ ꯂꯩꯁꯥꯕꯤꯒꯤ ꯄꯨꯟꯁꯤꯁꯦ ꯅꯨꯡꯉꯥꯏ
ꯑꯗꯨꯅꯦ ꯑꯂꯥꯔꯝꯗꯣ꯫ ꯄꯨꯡ ꯇꯔꯨꯛꯇ ꯇꯔꯦꯠꯇ ꯊꯝꯒꯅꯤꯕ ꯑꯗꯣ ꯑꯂꯥꯔꯝ ꯍꯧꯗ꯭ꯔꯤꯉꯩꯗ ꯑꯂꯥꯔꯝꯗ ꯑꯃꯨꯛ ꯇꯧꯔꯒ ꯑꯃꯨꯛ
ꯅꯨꯡꯉꯥꯏꯌꯦ
ꯊꯦꯡ ꯅꯍꯒ ꯃꯅꯦ ꯑꯁ ꯉꯥꯟꯅ ꯍꯒ ꯄꯉꯥꯝꯗ ꯌꯥꯝ ꯍꯟꯗꯥꯛꯁꯦ ꯀꯔꯤꯒꯤꯅꯣ ꯈꯪꯗꯦ
ꯌꯥꯝ ꯂꯣꯏꯔꯝꯃꯨꯅꯤ ꯑꯗꯨꯗꯤ
ꯑꯗꯨꯅꯦ ꯑꯩ ꯅꯣꯏꯈ꯭ꯔꯦ ꯍꯥꯏꯕꯗꯣ ꯅꯣꯏꯈꯥꯏꯈ꯭ꯔꯦꯕ ꯋꯦꯠꯁꯦ ꯅꯍꯥꯟꯗꯤ ꯐꯤꯐꯇꯤ ꯌꯧꯗ꯭ꯔꯤꯕ ꯍꯟꯗꯛꯇꯤ ꯐꯤꯐꯇꯤ ꯍꯦꯜꯂꯝꯕ ꯑꯥ ꯅꯪ
ꯑꯁ ꯑꯗꯨꯗꯤ ꯅꯣꯏ ꯑꯩꯒ ꯆꯞ ꯃꯅ ꯑꯩ ꯑꯩꯒ ꯆꯞ ꯃꯥꯟꯅꯕ ꯃꯥꯜꯂꯦꯕꯣ
ꯈꯪꯗꯦ ꯅꯪꯗꯦ ꯋꯥꯡꯔꯒ ꯅꯪꯗꯤ ꯆꯥꯎꯋꯅ ꯑ ꯅꯪꯗꯌꯥ ꯍꯥꯏꯗ
ꯌꯥꯝ ꯋꯥꯡꯕ ꯑꯣꯏꯗꯦꯗ ꯅꯪꯉꯣꯟꯗꯤ ꯍꯧꯖꯤꯛ ꯈꯛꯇꯅꯦꯗ
ꯑꯗ ꯍꯔꯖꯟꯗ ꯈꯔ ꯄꯥ ꯑꯩꯅ
ꯍꯣꯏ ꯅꯇ ꯅꯤꯡꯉꯥꯏꯉꯥꯏꯉ ꯀꯔꯤꯅꯣ ꯅꯪꯁꯨ
ꯑꯥ
ꯑꯩ ꯅꯣꯛꯅꯤꯡꯉꯦꯕ ꯅꯪꯒꯤ
ꯏꯉꯣ ꯅꯤꯡꯉꯥꯏ ꯂꯩ ꯅꯦ ꯑꯁ ꯌꯥꯝ ꯁꯥꯏꯌꯦ ꯍꯧꯖꯤꯛ ꯀꯣ ꯍꯥ
ꯐꯦꯟ ꯊꯥꯕ꯭ꯔꯥ ꯅꯣꯏꯗꯤ
ꯀꯥꯏꯔꯤ ꯐꯦꯅ ꯐꯦꯟꯅ ꯂꯩꯇꯦ ꯃꯈꯥ ꯑꯗꯨꯗꯤ ꯂꯩꯕꯅꯦ ꯁꯤ ꯀꯥꯡꯊꯣꯟꯣꯏꯗ ꯀꯩꯊꯣꯟ ꯃꯣꯏꯗꯣ
ꯌꯥꯝ ꯂꯑꯗ ꯂꯑꯗ ꯀꯗꯔ
ꯂꯥꯏꯔꯕ ꯄꯨꯟꯁꯤꯅꯦ ꯑꯗ ꯑꯁ ꯑꯗ ꯑꯗ ꯍꯥꯏꯔꯒ ꯑꯩꯁꯦ ꯐꯦꯟ ꯃꯆꯥꯗꯣ ꯂꯧꯅꯤꯡꯉꯤꯅꯦ ꯑꯁ ꯂꯧꯒꯦ ꯑꯁ ꯄꯩꯁꯥ ꯌꯥꯎꯔꯗꯤ ꯌꯥꯝ
ꯃꯆꯥꯗꯨꯁꯨ ꯃꯆꯥꯗꯨꯁꯨ ꯀꯣ ꯍꯣꯡꯕ ꯍꯣꯡꯕ ꯑꯗꯣ ꯂꯧꯅꯨꯀꯣ ꯐꯠꯇꯕꯅꯦ
ꯑꯣ ꯑꯗꯨꯅꯦ ꯍꯣꯏ ꯎꯝ ꯌꯥꯝ ꯀꯩ ꯍꯥꯏꯗꯣꯏꯔꯥ ꯌꯥꯝ ꯂꯥꯏꯠ ꯑꯣꯏꯕꯗꯨꯀꯣ ꯄꯥꯏꯕ ꯀꯥꯟꯗ ꯂꯨꯝꯝꯕꯗ ꯅ ꯈꯔ ꯀ꯭ꯋꯥꯂꯤꯇꯤꯗ ꯂꯩꯕꯅꯦꯕ
ꯎꯝ ꯂꯃꯗ ꯅꯂ ꯍ
ꯅꯣꯏ ꯅꯣꯏ ꯔꯣꯝꯗꯨꯗꯤ ꯅꯪꯅ ꯍꯧꯖꯤꯛ ꯇꯨꯝꯂꯒ ꯂꯩꯕꯔꯣꯝꯗꯨꯗꯤ ꯑꯩ ꯉꯝꯒꯅꯤ
ꯍꯣꯏ ꯅꯨꯡꯉꯥꯏ ꯍꯧꯖꯤꯛꯇꯤ ꯑꯗꯨꯝꯕ ꯅꯨꯡꯉꯥꯏ ꯐꯦꯟ ꯊꯥꯏꯅ ꯑꯩꯈꯣꯏꯗꯤ
ꯍꯣꯏ ꯋꯤꯟꯗꯣꯗ ꯍꯥꯡꯉꯒ ꯇꯝꯕ ꯌꯥꯏꯅ ꯈꯗꯦ
ꯀꯗꯣ ꯍꯥꯡꯗꯦ ꯐꯦꯟ ꯊꯥꯔꯒ ꯇꯨꯝꯃꯦ ꯑꯗꯣ ꯃꯩ ꯂꯛꯇ꯭ꯔꯗꯤꯀꯣ ꯌꯥꯝ ꯁꯥꯏ ꯁꯤ ꯌꯦꯔꯨꯝꯗꯁꯨ
ꯍꯣꯏ ꯁꯥꯔꯝꯒꯅꯤ ꯍꯥꯏꯕꯗꯤ ꯁꯤꯃꯦꯟꯁꯦ ꯕꯤꯜꯗꯤꯡ ꯑꯣꯏꯅ ꯅꯨꯡꯗꯥꯡꯔꯒꯗꯤ ꯁꯥꯏꯅ
ꯁꯥꯏ
ꯑꯗ ꯅꯪ ꯈꯖꯤꯛꯂꯨꯗꯣ ꯀꯖꯤꯛꯀꯥꯗꯣ ꯅꯪꯕꯨꯛ ꯀꯣꯜ ꯇꯧꯅꯤꯡꯉꯣꯟꯟꯅ ꯂꯣꯏꯔꯦ
ꯀꯩꯅꯣꯍꯦ ꯏꯕꯥꯅꯤ ꯔꯤꯈ꯭ꯔ ꯁꯖ ꯀꯩꯅꯩꯅꯣ
ꯂꯣꯏꯔꯔꯕ ꯍꯥꯏꯅ ꯈꯪꯅꯒ ꯂꯩꯕ
ꯃꯥꯗꯣ ꯑꯩꯕꯨ ꯌꯥꯝ ꯅꯤꯡꯁꯤꯡꯕ ꯃꯥꯜꯂꯦꯍꯦ
ꯑꯣꯏꯔꯝꯒꯅꯦ ꯍꯌꯦꯡꯗꯤ ꯀꯩꯗꯧꯔꯒ ꯂꯩꯗꯣꯏꯅꯣ ꯑꯗꯨꯝ ꯌꯨꯝꯗ ꯂꯩꯔꯒ ꯂꯩꯗꯣꯏꯅꯣ
ꯌꯨꯝꯗ ꯌꯨꯝꯗ ꯂꯩꯔꯒ ꯕꯣꯔꯤꯡ ꯇꯨꯔꯗꯤ ꯅꯪꯉꯣꯟꯗ ꯑꯃꯨ ꯀꯜ ꯇꯧꯔꯛꯀꯦꯀꯣ ꯄꯥꯏꯌꯣꯀꯣ ꯑꯁ ꯌꯨꯝꯗ ꯑꯗꯨꯝ ꯂꯩꯗꯣꯏꯅꯦ ꯌꯨꯝꯁꯤ ꯆꯒ ꯌꯨꯝ ꯄꯟꯗ꯭ꯔꯗꯤ ꯌꯨꯝ ꯑꯣꯟꯂꯥꯏꯇꯦꯗ ꯍꯣꯏ ꯁꯦꯡꯁꯨ ꯁꯦꯡꯗꯤ ꯑꯗꯨꯝ ꯂꯩꯗ ꯇꯝ ꯕꯣꯔꯤꯡ ꯆꯨꯔꯗꯤ ꯇꯧꯔꯛꯑꯀꯦ
ꯇꯧꯔꯛꯑꯣ ꯍꯣꯏ ꯉꯥꯏꯔꯝꯒꯦ ꯍꯦꯁ ꯇꯧꯒꯦ ꯍꯥꯏ ꯇꯧꯔꯛꯑꯦ ꯇꯧꯔꯛꯀꯦ ꯍꯥꯏꯔꯗꯤ ꯋꯥꯆꯦꯞ ꯑꯣꯝꯗ ꯃꯦꯁꯦꯁ ꯍꯥꯏꯔꯒ ꯀꯣ
ꯑ
ꯇꯧꯔꯛꯑꯣ
ꯃꯦ ꯍꯣꯏ ꯍꯣꯏ ꯑ ꯚꯥꯏ ꯕꯥꯥꯏ ꯨꯗ ꯅꯥꯏꯠ ꯎꯝ